ꯑꯗꯣ
ꯑꯣ
ꯍꯣꯏ ꯑꯣꯏ ꯇꯔꯦ ꯇꯔꯦ
ꯎꯝ
ꯀꯩꯗꯧꯔꯤꯅꯣ
ꯑꯥ ꯑꯗꯨꯝ ꯑꯗꯨꯝ ꯂꯩꯗ
ꯆꯦꯁꯨ ꯑꯗꯨ ꯑꯗꯨꯝ ꯑꯗꯨꯝ ꯑ ꯔꯣꯃꯩꯂꯣꯟ ꯉꯥꯡꯕ ꯌꯥ ꯌꯥ ꯌꯥꯗ
ꯌꯦꯗꯦ ꯍꯥꯏꯌꯦ ꯃꯅꯤꯄꯨꯔ ꯈꯛꯇ ꯉꯥꯡꯉꯣ ꯍꯥꯏꯌꯦ
ꯕꯦꯔꯅꯤꯅꯦ
ꯃꯩꯇꯩꯂꯣꯟ ꯉꯥꯡꯕ ꯌꯥꯝ
ꯁꯤ ꯑꯣ
ꯏꯂꯚꯦꯟ ꯇꯦꯟ ꯏꯂꯚꯦꯟ
ꯏꯜꯂꯚꯦꯟ
ꯎꯝ
ꯑꯗꯨꯝ ꯑꯥ ꯕꯦꯛ ꯊꯣꯛꯄ ꯌꯥꯗ꯭ꯔꯣꯁꯤ
ꯇꯧꯕ ꯌꯦꯡꯉꯔꯣ
ꯑꯗꯨꯝ ꯑꯗꯨꯝ ꯀꯣꯜꯗ ꯑꯗꯨꯝ ꯂꯩꯒꯅꯤꯀꯣ
ꯍꯣꯏ ꯑꯈꯣꯏ ꯅꯍꯥꯟ ꯋꯥꯔꯤ ꯁꯥꯕꯗ ꯋꯥꯔꯤ ꯁꯥꯔꯅꯤꯕ
ꯑꯥ ꯑꯈꯣꯏ ꯔꯣꯡꯃꯩꯂꯣꯟꯒꯨꯝꯕ ꯑꯃ ꯑꯃ ꯀꯧ ꯑꯗꯨꯝ ꯋꯥꯗꯤ ꯉꯥꯡꯗꯦ ꯑꯗꯨꯝ ꯀꯣꯜ ꯀꯠ ꯀ ꯇꯧꯔ ꯃꯣꯏꯅ
ꯈꯪꯗꯦ ꯋꯥꯔꯅꯤꯡ ꯆꯒꯗꯕ ꯃꯥꯜꯂꯦ ꯑꯩꯗꯣ
ꯌꯥꯔꯦ ꯍꯦ ꯍꯦ ꯁꯤ ꯅꯪꯒꯤ ꯐꯥꯔꯁ ꯇꯥꯏꯝꯂꯣ
ꯍꯣꯏ ꯂꯥꯁ ꯑꯥ ꯉꯔꯥꯡꯅ ꯑꯩꯁꯨ ꯐꯥꯔꯁ ꯇꯥꯏꯝꯅꯤ
ꯑꯣ
ꯀꯔꯤ ꯀꯔꯤ ꯋꯥ ꯀꯔꯤ ꯋꯥ ꯑꯥ ꯉꯥꯡꯂꯤꯁꯦ
ꯎꯝ ꯐꯣꯟ ꯑꯗꯨꯝ ꯋꯥꯔꯤ ꯁꯥꯟꯅꯕꯗꯣ ꯑꯗꯨꯃꯥꯏꯅ ꯁꯥꯕꯁꯨ ꯌꯥꯏ ꯍꯥꯏꯕꯅꯤꯅ
ꯑꯣ
ꯎꯝ ꯆꯥꯛ ꯆꯥꯔꯕꯣ ꯇꯦꯟ ꯇꯨꯋꯦꯜ ꯇꯦꯟ ꯏꯚꯦꯟ ꯇꯧꯁꯦ
ꯑꯣꯀꯦ ꯅꯪꯗꯤ ꯀꯩ ꯂꯝ ꯒꯤꯅꯣ
ꯑꯗꯣ ꯍꯥꯏꯒꯅꯨ ꯍꯥꯏꯌꯦ
ꯑꯣꯑꯣ ꯔꯣꯡꯃꯩꯅꯤꯀꯣ ꯅꯪ
ꯍꯣꯏ
ꯀꯩ ꯊꯕꯛ ꯇꯧꯔꯤꯅꯣ ꯅꯪꯗꯤ
ꯑꯁ ꯀꯣꯜꯂꯦꯁ ꯀꯥꯏꯗ
ꯎꯝ
ꯅꯪꯗꯤ
ꯑꯩꯗꯤ ꯌꯨꯝꯗ ꯑꯗꯨꯝ ꯂꯩꯕꯅꯤꯗ
ꯑꯆꯥꯄꯣꯠ ꯆꯥꯒꯦ
ꯍꯨꯝ ꯍꯨꯝ ꯆꯔꯣꯏ ꯆꯔꯣꯏ ꯅꯪꯗꯤ ꯀꯅꯥ ꯀꯅꯥ ꯂꯩꯔꯤꯒꯦ
ꯍꯣꯏ ꯊꯟꯗ ꯂꯩꯅ
ꯔꯦꯟ ꯍꯥꯢꯕꯅꯤ
ꯍꯣꯂꯦꯟ ꯔꯦꯟ ꯇꯨꯟꯗ ꯂꯩꯕꯅꯤ
ꯅꯪꯗꯤ
ꯑꯩꯗꯤ ꯌꯨꯝ ꯂꯩꯕꯅꯤ
ꯑ
ꯌꯨꯝꯗ ꯏꯃꯥ ꯕꯕꯥ ꯍꯣꯢ ꯂꯩꯌꯦ
ꯍꯣꯢ
ꯆꯥꯛ ꯢꯁꯤꯡ ꯆꯥꯔꯕꯣ
ꯎꯝ ꯀꯩ
ꯆꯥꯛ ꯆꯥꯔꯕꯣ ꯍꯥꯏꯕ
ꯎꯝ ꯎꯅꯔ ꯅꯪꯗꯤ
ꯑꯗ ꯕ
ꯀꯩꯗꯧꯔꯤꯃꯣ ꯍꯧꯖꯤꯛꯇꯤ
ꯑꯦ ꯐꯝꯃꯒ ꯂꯩꯌꯦꯗ ꯐꯝꯔꯒ ꯂꯩꯌꯦꯕ ꯂꯔꯤꯛ ꯇꯝꯕ ꯆꯠꯂꯒ ꯑꯃꯨꯛ ꯍꯜꯂꯛꯑꯦ
ꯂꯤ ꯃꯆꯥ ꯇꯥꯝꯕ ꯆꯠꯂꯒ ꯅꯪ ꯌꯨꯝꯗ ꯍꯜꯂꯛꯑꯦꯗ
ꯅꯪꯒꯤ ꯑ ꯚꯣꯏꯁ ꯇꯨ ꯌꯥꯝ ꯐꯥꯔ ꯇꯧꯋꯤꯅꯦ
ꯅꯦꯠ ꯅꯨꯉꯥꯏꯇꯕꯒꯤ ꯑꯣꯏꯔꯝꯅꯤꯗ
ꯎꯝ ꯁꯤ ꯑꯦꯕꯗꯒꯤ ꯐ꯭ꯔꯦꯟ ꯃꯁꯨ ꯇꯤꯟꯅꯕ ꯌꯥꯢꯅ
ꯎꯝ
ꯁꯤ ꯑꯦꯕꯗꯤ ꯐ꯭ꯔꯦꯟꯒꯨꯝꯕꯁꯨ ꯑꯗꯨꯝ ꯇꯤꯅꯕ ꯌꯥꯏ ꯍꯥꯏꯕꯅꯤ
ꯅꯪ ꯃꯄꯥꯟꯗꯗꯤ ꯁꯥꯕ꯭ꯔ ꯅꯠꯇ꯭ꯔꯒ ꯢꯪꯕ꯭ꯔ
ꯁꯥꯢꯗ ꯁꯤꯁꯨ
ꯆꯥꯛ ꯖꯥꯔꯕꯣ ꯅꯪꯃꯤ
ꯎꯝ ꯅꯪ ꯀꯣꯂꯦꯁ ꯆꯠꯇꯕ꯭ꯔꯣ
ꯎꯝ ꯆꯠꯂꯦ
ꯎꯝ ꯍꯜꯂꯛꯑꯦ
ꯎꯝ ꯅꯪꯗꯤ
ꯑꯍꯤꯡ ꯇꯨꯝꯗꯦ ꯂꯥꯏꯔꯤꯛ ꯄꯥꯗꯅ ꯗꯨꯝ ꯄꯨꯡ ꯇꯔꯥꯃꯈꯥꯏ ꯇꯥꯎꯋꯦ
ꯑꯣꯡ ꯀꯣꯂꯦꯁ ꯀꯥꯕꯤ ꯗꯣꯔꯤ ꯗꯣꯔꯤꯕꯣ
ꯂꯣꯏꯗ꯭ꯔꯤꯗ ꯑꯩꯒꯤ ꯍꯧꯕꯗ ꯉꯥꯏꯔꯤ
ꯔꯤꯒꯨꯂꯔ ꯆꯠꯇꯕ ꯑꯩꯅ ꯑꯦꯛꯖꯥꯝ ꯈꯛꯇ ꯊꯥꯕ ꯗꯨ
ꯁꯤ ꯃꯇꯝ ꯃꯇꯝꯗꯣ ꯑꯗꯨꯝ ꯄꯤꯔꯛꯄꯅꯦ ꯇꯦꯟ ꯃꯤꯅꯠ ꯑꯗꯨꯝ ꯌꯥꯎꯋꯦ ꯑꯗꯨꯝ ꯀꯣꯜ ꯑꯣꯏꯅ ꯇꯧꯗ꯭ꯔꯥ
ꯎꯝ ꯑꯈꯣꯏꯅ ꯍꯥꯏꯒꯗꯕ ꯍꯌꯦꯡ ꯍꯣꯠꯅꯔꯁꯤꯔ ꯍꯥꯏꯔ ꯑꯗꯨꯝ ꯊꯝꯕ
ꯑꯣ ꯏꯁꯤꯡ ꯊꯛ ꯑꯣ ꯑꯗꯨꯒꯤ ꯃꯍꯨꯠꯇ
ꯑꯥ
ꯏꯁꯤꯡ ꯊꯛ ꯑꯣꯕ
ꯑꯝ ꯑꯝ
ꯔꯦꯟꯗ ꯅꯊꯟꯗ ꯂꯩꯕ ꯅꯨꯡꯉꯥꯏꯕ꯭ꯔꯅꯦ
ꯎꯝ ꯏꯊꯟꯗ ꯂꯩꯕ ꯅꯨꯡꯉꯥꯏ
ꯍꯝ ꯅꯊꯟꯇ ꯂꯩꯔꯤꯔꯣ ꯅꯪꯗꯤ
ꯑꯩꯗꯤ ꯂꯩꯅꯤꯡꯉꯤ
ꯔꯦꯟ ꯂꯩꯕ ꯃꯇꯝꯗꯤ ꯑꯗꯨꯃꯥꯏ ꯇꯨꯝꯅꯤꯡꯕ ꯃꯇꯝꯗ ꯇꯨꯝ
ꯑꯣꯏꯗꯣꯏꯅꯦ ꯑꯗꯨ ꯅꯨꯡꯉꯥꯏꯕꯗꯣ
ꯎꯝ ꯄꯩꯁꯥ ꯂꯩꯇ꯭ꯔꯗꯤ ꯅꯨꯡꯉꯥꯏꯇꯦ
ꯍꯣꯏ
ꯎꯝ ꯎꯝ ꯀꯥꯅꯣ ꯀꯥꯔꯗꯤ ꯇꯧꯈ꯭ꯔꯦ
ꯑꯥ
ꯎꯝ
ꯐꯣꯔ ꯑꯩꯠ ꯅꯥꯏꯟ ꯃꯩꯇꯩꯂꯣꯟ ꯌꯥꯝꯅ ꯍꯩꯕꯅꯦ ꯑꯩꯁꯦ
ꯊꯥꯛ
ꯎꯝ
ꯅꯪꯗꯤ ꯀꯣꯜꯂꯦꯁ ꯀꯥꯕ꯭ꯔ
ꯀꯥꯗꯦꯗ ꯔꯤꯒꯨꯂ꯭ꯔ ꯑꯣꯏꯅ ꯀꯥꯗꯦ
ꯑꯗꯨꯗꯤ ꯂꯣꯏꯅ
ꯑꯈꯣꯏ ꯌꯨꯝꯗꯅꯦ ꯅꯪ ꯑꯦꯝ ꯑꯦꯜ ꯁꯥꯟꯅꯕ꯭ꯔꯥ
ꯍꯣꯏ ꯅꯪ ꯁꯥꯟꯅꯕ꯭ꯔ
ꯁꯥꯟꯅꯗꯦꯗ ꯅꯍꯥꯟꯗꯤ ꯁꯥꯟꯅꯕꯅꯦ ꯅꯦꯠꯋꯥꯛ ꯅꯨꯡꯉꯥꯏꯇꯕꯒꯤ ꯑꯗꯨꯝ ꯁꯥꯟꯅꯕ ꯇꯧꯛꯈ꯭ꯔꯦ
ꯑꯗꯨꯝ ꯁꯥꯟꯅꯔꯗꯤ ꯅꯦꯠꯋꯥꯛ ꯅꯨꯡꯉꯥꯏꯌꯦ ꯍꯝ
ꯔꯤꯡ ꯀꯥꯌ
ꯇꯨ ꯄꯣꯏꯟꯠ ꯐꯥꯏꯚ
ꯑꯗꯨꯗꯤ ꯅꯠꯇꯦ ꯑꯥ ꯑꯦꯝ ꯑꯦꯜ
ꯑꯣ ꯍꯦꯍꯦ
ꯎꯝ
ꯅꯪꯒꯤ
ꯏꯜꯂꯚꯦꯟ ꯐꯥꯎ ꯀꯥꯔꯛ ꯑꯃꯨꯛꯀ ꯇꯣꯛꯈ꯭ꯔꯦ
ꯐꯖꯨꯅꯦ
ꯃꯦꯛꯇ ꯑꯗꯨꯝ ꯁꯥꯟꯅꯕꯅꯤꯗ
ꯀꯔꯤ
ꯃꯦꯛ ꯍꯤꯔꯣꯗꯣ ꯃꯦꯛ ꯑꯣ ꯐꯔꯦ ꯑꯗꯨꯗꯤ ꯍꯣꯔꯦꯟ ꯑꯣꯏꯅ ꯇꯧꯔꯤꯁꯤꯀꯣ
ꯑꯁꯤ ꯃꯇꯝ ꯌꯧꯔꯛ ꯌꯧꯔꯛ ꯂꯣꯏꯗ꯭ꯔꯣꯕꯣ
ꯂꯣꯏꯕ ꯃꯥꯜꯂꯦ ꯊꯝꯃꯁꯤꯔꯣ
ꯑꯁꯤꯁ ꯅꯣꯏ ꯅꯣꯏꯒꯤ ꯏꯁꯀ꯭ꯔꯤꯟꯗ ꯀꯔꯤ ꯍꯥꯏꯕꯣ
ꯎꯣꯔꯦꯟ ꯂꯣꯏꯕ ꯌꯥꯔꯦ ꯍꯥꯏꯕ꯭ꯔꯣ
ꯑꯣ ꯍꯣꯏ
ꯍꯥ
ꯍꯣꯏ ꯍꯣꯏ ꯍꯣꯏ ꯊꯝꯃꯁꯤꯀꯣ
ꯍꯣꯏ ꯅꯪ ꯊꯝ ꯌꯥꯔꯦ ꯍꯣꯏ ꯊꯝꯃꯣ
ꯍꯣꯏ ꯍꯣꯏ
ꯎꯝ